ꯇꯥꯕ꯭ꯔꯣ
ꯊꯥꯔꯣꯔꯕꯕꯥ ꯎꯝ ꯀꯩꯗꯧꯔꯝꯃꯤꯅꯣ ꯀꯩꯗꯧꯔꯝꯃꯤꯅꯣ
ꯍꯄꯥꯝꯕꯅꯤꯅ ꯆꯥꯛ ꯆꯥꯔꯕꯨ
ꯆꯥꯛ ꯆꯥꯗ꯭ꯔꯦ ꯉꯥꯏꯍꯥꯛ ꯂꯩꯔ ꯆꯥꯒꯦꯅ ꯅꯪꯗꯤ ꯆꯥꯔꯕꯣ
ꯆꯥꯗ꯭ꯔꯤꯗ ꯑꯩꯈꯣꯏ ꯏꯟꯁꯥꯡ ꯐꯥꯎ ꯊꯣꯡꯗ꯭ꯔꯤ
ꯀꯩꯗꯧꯔꯤꯕꯅꯣ ꯊꯦꯡꯗ꯭ꯔꯤꯕꯣ
ꯑꯩꯈꯣꯏ ꯃꯉꯥꯥꯟ ꯃꯉꯥꯟ ꯍꯈꯣꯏ ꯃꯉꯥꯏꯅꯤ ꯀꯩꯅꯣ
ꯑꯦ ꯃꯉꯥꯅꯠꯇꯤ ꯑꯃ ꯕꯤꯁꯦꯝꯄꯨꯔꯒꯤ ꯑꯅꯣꯏꯕꯗꯨꯔꯣ
ꯎꯝ ꯍꯦꯝꯕꯨꯌꯦꯟ ꯑꯣꯏꯕ ꯑꯗꯨꯝ ꯇꯨꯝꯃ ꯂꯩꯕꯗ ꯇꯨꯝꯃ ꯆꯥꯔ ꯂꯩꯕꯗꯣ
ꯌꯦꯛꯄꯗ ꯂꯥꯛꯏꯅꯤ ꯃꯥꯏ ꯃꯁꯛꯇꯣ
ꯑꯗꯨꯗꯨꯕꯨ ꯀꯩ ꯀꯩ ꯇꯧꯔꯤꯒꯦ ꯍꯧꯖꯤꯛꯀꯥꯟꯕꯨ ꯃꯌꯨꯝꯗꯗꯤ ꯃꯃꯥꯒ ꯄꯥꯅ ꯂꯥꯛꯑꯣ ꯂꯥꯛꯑꯣꯅ ꯀꯧꯕꯗ ꯌꯥꯗ꯭ꯔꯦ ꯃꯤ ꯁꯤꯗ ꯇꯨꯝꯃꯤꯔꯣ ꯃꯥꯏꯗꯨꯕꯣ ꯍꯣꯁꯇꯦꯜꯗ
ꯀꯩꯝ ꯇꯧꯗꯦ ꯁꯤꯗ ꯀ ꯄꯩꯁꯥ ꯊꯣꯛ ꯌꯥꯕ ꯗꯤꯖꯔꯇꯦꯁꯟ ꯈꯔ ꯈꯔ ꯅꯝꯃꯤ ꯃꯣꯏ ꯃꯣꯏ ꯑꯉꯥꯡꯁꯤꯡꯒꯤ ꯗꯤꯖꯥꯔꯚꯦꯁꯟ ꯈꯔ ꯈꯔ ꯃꯔꯛ ꯃꯔꯛꯇ ꯅꯠꯇꯅ ꯀꯩꯝꯇ ꯇꯧꯗꯦꯞ ꯀꯞꯄꯒ ꯆꯥꯕꯒ ꯇꯨꯝꯕꯒ ꯅꯣꯡꯃꯩ ꯑꯍꯥꯎꯕ ꯀꯩ ꯑꯍꯥꯎꯕꯁꯨ ꯍꯥꯎꯁꯤꯒꯦ ꯇꯔꯂꯦ
ꯃꯥ ꯍꯧꯖꯤꯛꯕꯨꯠꯇꯨꯝꯕ ꯑꯣꯠꯇ꯭ꯔꯤꯔꯤꯕꯕ
ꯍꯠꯇꯔꯤ
ꯑꯦ ꯃꯥ ꯉꯔꯥꯡ ꯕꯣꯜ ꯌꯦꯡꯕ ꯃꯥꯜꯂꯤꯗ ꯑꯩꯅ ꯐꯣꯟꯗ ꯌꯦꯡꯉꯀꯥꯟꯗ ꯃꯥꯗꯣ ꯕꯣꯜ ꯌꯦꯡꯕ ꯃꯥꯜꯂꯤꯗ
ꯌꯦꯡꯉꯝꯒꯅꯤ ꯇꯨꯝꯕꯁꯦ ꯃꯥꯗꯤ ꯄꯨꯡ ꯃꯔꯤ ꯃꯉꯥꯗ ꯇꯨꯝ ꯅꯣꯡꯉꯜ ꯄꯨꯡ ꯃꯔꯤ ꯃꯉꯥꯗ ꯇꯨꯝꯃꯤꯃꯦ ꯑꯗꯨꯅ ꯍꯧꯒꯠꯄꯅ ꯄꯨꯡ ꯍꯣꯔꯦ ꯑꯃ ꯑꯗꯨꯋꯥꯏꯗ ꯍꯧꯒꯠꯂꯛꯀꯅꯤ
ꯑꯣ ꯃꯥ ꯅꯣꯏꯗꯤ ꯕꯣꯜ ꯌꯦꯡꯗ꯭ꯔꯣ
ꯑꯩꯗꯤ ꯌꯦꯡꯗꯦꯗ ꯍꯣꯔꯦꯟꯕꯨꯗꯤ ꯌꯦꯡꯅꯤ
ꯑꯥ ꯃꯉꯥꯜ ꯂꯣꯏꯅ ꯕꯣꯜ ꯌꯦꯡꯕꯗꯤ ꯀꯅꯥ ꯀꯅꯥ ꯌꯦꯡꯃꯤꯟꯅꯒꯦ ꯃꯣꯏꯗꯤ
ꯃꯊꯟꯇ ꯌꯦꯡꯕꯅꯤꯗ ꯎꯝ ꯐꯣꯟꯗ ꯃꯈꯥ ꯑꯩꯈꯣꯏ ꯃꯈꯥꯗꯕꯨꯗꯤ ꯄ꯭ꯔꯣꯖꯦꯛꯇ ꯇꯧꯔꯒ ꯀꯥꯞꯄꯦ ꯑꯗꯣ ꯌꯦꯡꯕꯗ ꯃꯤꯗꯣ ꯈꯔ ꯍꯩꯅꯗꯕ ꯌꯥꯎꯕꯗꯨꯒꯤ ꯀꯨꯝꯗꯅ ꯇꯟꯗꯅ
ꯅꯣꯏꯗꯤ ꯑꯗꯨ ꯍꯥꯏꯔꯗꯤ ꯑꯩꯈꯣꯏꯒꯤꯗꯤꯕꯣ ꯑꯩꯈꯣꯏꯅ ꯂꯩꯕ ꯀꯥꯗꯣ ꯈꯪꯉꯤꯗꯅ
ꯎꯝ
ꯑꯗꯨꯗ ꯄꯨꯂꯞ ꯂꯥꯛꯇꯨꯔꯤꯝ ꯑꯗꯒꯤꯗꯤ ꯃꯄꯥꯟꯗ ꯂꯩꯕꯔ ꯑꯤꯟꯇ ꯂꯩꯕ ꯃꯤꯁꯨ ꯂꯥꯛꯑꯦ
ꯎꯝ
ꯑꯗꯨꯒ ꯕꯣꯜ ꯌꯦꯡꯗꯣꯏꯅꯦꯅ ꯑꯗꯨꯝ ꯐꯝꯃꯒ ꯉꯥꯏꯔꯒ ꯋꯥꯔꯤ ꯁꯥꯟꯅꯔꯒ ꯉꯔꯥꯡꯕꯨꯗꯤ ꯁꯨꯃꯥꯏꯅ ꯇꯧꯋꯦ ꯗꯥ ꯁꯨꯕꯥꯁꯅꯦ ꯑꯩꯅꯦ ꯑꯩꯈꯣꯏ ꯏꯃꯥꯟꯅꯕ ꯑꯃ ꯀꯛꯆꯤꯡ ꯃꯆꯥꯗꯨꯅꯦ ꯑꯗꯒꯤꯗꯤ ꯀꯩꯅꯣꯅꯦ ꯗꯥꯑꯅꯤꯁꯅꯦ ꯑꯩꯈꯣꯏ ꯃꯔꯤ ꯌꯦꯡꯁꯦꯅ ꯍꯥꯏꯅꯔꯝꯕꯅꯦ ꯑꯗꯒꯤꯗꯤ ꯄꯨꯡꯁꯦ ꯑꯍꯥꯟꯕꯗ ꯕꯥꯔꯣ ꯃꯈꯥꯏꯅꯦꯅ ꯍꯥꯏꯅꯕ ꯍꯥꯏꯇꯥꯔꯦ
ꯄꯨꯡ ꯑꯃꯗꯩ ꯍꯧꯗꯥꯢꯅꯦ
ꯎꯝ ꯕꯥꯔꯣ ꯃꯈꯥꯏ ꯇꯥꯔꯀꯥꯟꯗ ꯅꯪ ꯁꯨꯃꯥꯏꯅ ꯇꯧꯔꯤꯅꯦ ꯅꯪꯕꯨ ꯑꯃ ꯃꯈꯥꯏꯗꯅꯦ ꯑꯃꯨꯛ ꯍꯥꯢꯔꯛꯌꯦꯅꯦ
ꯑꯝ
ꯑꯗꯨꯗꯤ ꯐꯔꯦ ꯐꯔꯦꯅ ꯑꯩꯈꯣꯏꯖꯤ ꯃꯦꯒꯤ ꯆꯥꯁꯤꯅꯦ ꯃꯦꯒꯤ ꯍꯧꯔꯦ ꯆꯥꯔꯦ ꯑꯍꯤꯡꯗꯨꯗ ꯑꯗꯨ ꯂꯣꯢꯔꯛꯄꯗ ꯃꯦꯀꯤ ꯍꯧ ꯂꯣꯏꯔꯒ ꯆꯥ ꯂꯣꯏꯔꯛꯄꯗ ꯗꯥꯟꯁ ꯁꯨꯕꯥꯟꯁ ꯈꯔ ꯗꯥꯟꯁꯅꯤꯁ ꯈꯗꯤ ꯐꯖꯅ ꯇꯨꯝꯈꯔꯦ ꯐꯃꯨꯡꯗ
ꯑꯝ
ꯑꯩꯒꯤ ꯏꯃꯥꯟꯅꯕ ꯀꯛꯆꯤꯡ ꯃꯆꯥꯗꯨ ꯑꯃꯨꯛ ꯏꯕꯥꯅꯤꯁꯦ ꯄꯣꯔꯦꯒ ꯇꯧꯔꯒ ꯀꯥꯞꯄ ꯌꯦꯡꯉꯦ
ꯎꯝ
ꯌꯦꯡꯉꯒ ꯃꯥꯁꯨ ꯍꯥꯞ ꯊꯥꯔꯛꯄꯒꯤ ꯃꯤꯅꯤꯠ ꯇꯔꯥꯃꯉꯥ ꯍꯥꯞ ꯊꯥꯕꯗꯣ ꯑꯗꯨꯗ ꯑꯩꯅ ꯅꯪ ꯅꯠꯇꯦ ꯅꯠꯇꯦ ꯃꯤꯅꯤꯠ ꯇꯔꯥꯃꯉꯥꯅ ꯑꯥꯗ꯭ꯔꯦꯁ ꯑꯕꯦꯛꯅ ꯃꯤꯅꯤꯠ ꯀꯨꯟꯇꯔꯨꯛꯇ ꯐꯈ꯭ꯔꯦꯗꯅ
ꯎꯝ
ꯃꯤꯅꯤ ꯃꯤꯅꯤꯠ ꯇꯔꯥꯉꯥ ꯗꯥꯏꯔꯦꯛ ꯑꯣꯏꯅ ꯍꯥꯐ ꯃꯤꯅꯤꯠ ꯅꯤꯐꯨ ꯃꯉꯥ ꯃꯅꯤꯐꯨ ꯃꯉꯥ ꯁꯨꯔꯒ ꯃꯤꯅꯤꯠ ꯇꯔꯨꯛ ꯑꯃꯨꯛ ꯍꯥꯞꯄꯒ ꯍꯥꯞ ꯊꯥꯏꯗꯅ ꯑꯗꯨꯒꯤ ꯍꯥꯞ ꯊꯥꯕꯗꯣ ꯑꯩꯗꯤ ꯇꯣꯏꯂꯦꯠꯇ ꯑꯃꯝꯇ ꯆꯪꯉꯨꯒꯦ ꯄꯨꯛꯁꯦ ꯅꯨꯡꯉꯥꯏꯇꯦꯅ ꯆꯪꯉꯨꯔ ꯍꯜꯂꯛꯄꯗ ꯑꯃꯗꯨꯁꯨ ꯇꯨꯝꯃ ꯂꯩꯔꯝꯃꯦ
ꯎꯝ
ꯑꯁ ꯉꯔꯥꯡꯒꯤ ꯕꯣꯜꯗꯣ ꯕ꯭ꯔꯥꯖꯤꯜꯒ ꯅꯣꯔꯋꯦꯒꯤ ꯁꯥꯟꯅꯕꯗꯣ
ꯑꯝ
ꯍꯣꯏ ꯕꯣꯜꯗꯤ ꯑꯅꯤꯃꯛ ꯂꯣꯏꯅ ꯐꯖꯩ ꯐꯖꯗꯦꯗꯤ ꯑꯝꯇ ꯌꯥꯗꯦ ꯅꯣꯏ ꯑꯣꯏꯔꯁꯨ ꯕꯣꯜ ꯐꯖꯩ ꯅꯣꯔꯦꯒꯤ ꯌꯥꯝ ꯂꯨꯕꯅ ꯃꯣꯏꯒꯤ ꯍꯥꯂꯦꯟ ꯍꯥꯏꯕꯗꯣ
ꯑꯝ ꯃꯥꯏ ꯍꯦꯗꯤꯡꯗꯨꯗꯤ ꯐꯖꯩ ꯀꯩꯅꯣ ꯆꯣꯡꯖꯜꯂꯒ
ꯑꯗ ꯃꯣꯏ ꯃꯤꯁꯨ ꯂꯣ ꯆꯥ ꯗ ꯕ꯭ꯔꯥꯖꯤꯟ ꯃꯤ ꯄꯤꯊꯣꯛ ꯄꯤꯊꯣꯛ ꯄꯤ ꯃꯣꯏ ꯅꯣꯔꯋꯦꯒꯕ ꯃꯤ ꯂꯣꯏ ꯆꯥꯎꯋꯦꯗꯨꯗꯤ
ꯆꯥꯎꯋꯣꯏ ꯆꯋꯣꯏ ꯎꯝ ꯕꯣꯜꯗꯣ ꯕ꯭ꯔꯖꯤꯜ ꯕꯣꯜꯗꯣ ꯕ꯭ꯔꯥꯖꯤꯜꯒꯤꯁꯨ ꯆꯟꯕ ꯌꯥꯕꯒꯤ ꯆꯥꯟꯁꯇꯤ ꯃꯌꯥꯝ ꯐꯪꯕ ꯍꯥꯏꯇꯥꯔꯦ
ꯑꯝ
ꯑꯗꯨꯗ ꯃꯣꯏꯒꯤ ꯀꯤꯞꯄꯔ ꯀꯩꯅꯣꯗꯧꯍ ꯑꯁꯣꯏꯒꯤ ꯅꯣꯔꯋꯦꯒꯤ ꯀꯤꯞꯄꯔꯗꯣ ꯇ ꯎ ꯌꯥ ꯍꯥꯏꯒꯗ꯭ꯔꯥ ꯃꯥ ꯗꯥꯎ ꯕꯩꯅꯤ ꯉ ꯌꯦꯀꯥꯟꯗ
ꯑꯁ ꯈꯔꯁꯨ ꯃꯥꯗꯣ ꯈꯔꯁꯨ ꯉꯥꯎꯁꯥꯎ ꯊꯦꯛꯑꯦ ꯃꯥꯗꯣ ꯂꯥꯁꯇꯅꯦ ꯃꯥꯅ ꯀꯥꯎꯕꯩꯗꯦ ꯇꯧꯗꯣꯏꯗ꯭ꯔꯣ ꯏꯒꯣ ꯈꯔ ꯋꯥꯡꯉꯦ ꯃꯥꯗꯣ
ꯑꯗꯨꯅꯦ ꯑꯁ ꯗꯨꯒ ꯏꯟꯗ꯭ꯔꯤꯛ ꯑꯅ ꯑꯃ ꯔꯤꯌꯦꯜ ꯃꯖꯤ ꯁꯥꯟꯅꯕ ꯄ꯭ꯂꯦꯌꯥꯔꯗꯣ ꯈꯪꯉꯤꯗꯅ
ꯎꯝ
ꯃꯥꯔꯁꯨ ꯒꯣꯜ ꯆꯟ ꯌꯕꯒꯤ ꯕꯤꯅꯤ ꯖꯦ ꯑꯥꯔ ꯇꯨ ꯑꯗꯨꯅ ꯕꯣꯜ ꯄꯁꯤꯡ ꯑꯥꯟ ꯑꯃ ꯈꯥꯏꯔꯛꯑꯦꯕ ꯃꯤ ꯑꯃꯈꯛꯇꯪ ꯍꯥꯏꯔꯀꯥꯟꯗ
ꯍ
ꯑꯗꯒꯤꯗꯤ ꯀꯤꯞꯄꯔꯗꯨꯅ ꯇꯠ ꯂꯥꯎꯅ ꯇꯧꯗꯣꯏ ꯃꯥꯁꯨ ꯀꯥꯎꯕꯗꯤ ꯀꯥꯎꯔꯤꯅꯦ ꯑꯗꯣ
ꯂꯥꯏ ꯄꯨꯝꯅ ꯂꯩꯇꯕꯒꯤ ꯗꯥꯎꯅ ꯌꯥꯗꯕꯒꯤ ꯆꯟꯗꯕꯩ ꯋꯥꯅꯦꯕ ꯍꯥꯏꯗꯤ ꯑꯁꯃꯥꯏꯅ ꯆꯠꯈꯤꯕ ꯍꯥꯏꯇꯥꯔꯦ ꯕꯣꯜꯗꯣ
ꯎꯝ
ꯑꯗꯨꯒ ꯉꯔꯥꯡ ꯌꯥꯝ ꯅꯨꯡꯉꯥꯏꯇꯕꯗꯤ ꯃꯣꯏꯒꯤ ꯀꯣꯔꯁ ꯀꯔꯤ ꯑꯦꯟ ꯁꯤꯂꯤ ꯇꯤ ꯍꯥꯏꯕ ꯀꯔꯃꯥꯏꯅ ꯇꯧꯅꯣ ꯚꯖꯦꯜꯒꯤ ꯀꯣꯔꯁꯇꯣ
ꯍ
ꯉꯁꯥꯏ ꯑꯌꯨꯛꯇ ꯑꯩꯅ ꯐꯦꯁꯕꯨꯛ ꯍꯥꯏꯕꯗ ꯊꯦꯡꯅꯔꯝꯃꯦ ꯁꯨꯃꯥꯏꯅ ꯇꯧꯕ ꯍꯥꯏꯇꯥꯔꯦ
ꯑꯗꯨꯒꯤ ꯕꯦꯔꯝ ꯄꯦꯅꯥꯜꯇꯤ ꯑꯃ ꯃꯤꯅꯤꯠ ꯇꯔꯥꯇꯔꯨꯛꯇ ꯐꯪꯕꯅꯦꯕ ꯕ꯭ꯔꯥꯖꯤꯜꯒꯤ
ꯐꯪꯉꯦ ꯐꯪꯉꯦ ꯕꯤꯅꯤ ꯁꯤꯁ ꯀꯥꯎ ꯌꯥꯕꯗꯨꯗ ꯑꯃꯨꯛ ꯀꯅꯥꯅꯣꯝ ꯀꯥꯎꯕꯗꯣ
ꯑꯗꯨꯅꯦ ꯕꯅꯤꯅ ꯃꯣꯏ ꯀꯣꯆꯅ ꯍꯥꯏꯔꯛꯄꯒꯤ ꯃꯇꯨꯡ ꯃꯇꯨꯡꯏꯟꯅ ꯇꯧꯕꯅꯦꯅ ꯑꯃꯨꯛ ꯍꯥꯏꯗꯅ ꯉꯁꯤꯒꯤ ꯁꯣꯁꯦꯜ ꯃꯦꯗꯤꯌꯥꯗ
ꯎꯝ
ꯑꯗꯨꯇ ꯆꯠꯂꯝꯃꯁꯨ ꯈꯤꯇꯪ ꯍꯥꯏꯗꯔꯒ ꯇꯦꯛ ꯇꯦꯛ ꯁꯥꯟꯅꯕꯗ ꯃꯣꯟ ꯑꯗꯨꯝ ꯊꯣꯏ ꯌꯥꯏ ꯍꯥꯏꯕꯅꯤꯗ ꯑꯃꯅ ꯑꯃ ꯍꯦꯟꯖꯟꯅꯕ ꯅꯠꯇꯦ ꯍꯥꯏꯃꯤꯗ
ꯑꯃꯗꯨꯅ ꯕꯤꯅꯦꯁꯤꯁꯇꯨꯅ ꯀꯥꯎꯒꯦ ꯇꯧꯔꯝꯕꯗꯩ ꯑꯃꯗꯨ ꯄꯤꯊꯣꯛꯄ ꯃꯥꯜꯂꯦ ꯑꯃꯗꯨꯅ ꯄꯤꯊꯣꯛꯈꯤꯕ ꯃꯥꯜꯂꯦ
ꯃꯥꯅꯦ ꯑꯃꯗꯣ ꯍꯣꯏ ꯃꯥꯕꯥꯖꯨ ꯕꯣꯕꯨꯗꯤ ꯐꯥꯎꯔꯝꯒꯅꯤ ꯍꯩꯔꯝꯒꯅꯤꯕꯣ ꯑꯩꯈꯣꯏꯅ ꯃꯃꯤꯡ ꯄꯥꯛ ꯇꯥꯕ ꯃꯤ ꯑꯣꯏꯗꯦꯗꯅ
ꯎꯝ
ꯗꯤ ꯕꯤꯅꯤ ꯂꯩꯔꯤꯒꯦꯗꯤ ꯀꯁꯤꯃꯤꯔ ꯋꯥꯂꯦꯔꯤ ꯅ ꯂꯩꯔꯤ ꯃꯣꯏꯅ ꯑꯝꯇꯪ ꯀꯥꯎꯔꯗꯤ ꯊꯃꯣꯏꯁꯦ ꯄꯦꯡꯒꯟꯗꯦꯕꯅꯦꯕ
ꯑꯦꯁꯤ ꯃꯤꯔꯣ ꯌꯥꯎꯕ꯭ꯔꯣ ꯉ ꯉꯥꯡ ꯉ ꯁꯥꯏꯕꯨꯣ
ꯌꯥꯎ ꯌꯥꯎ ꯀꯁꯤꯃꯤꯔꯣꯁꯅ ꯌꯥꯎ
ꯎꯝ
ꯌꯦꯗꯤ ꯑꯁ ꯑꯁ ꯍꯗꯦꯅ ꯕꯣꯏ ꯄꯥꯏꯈꯤꯕꯁꯦ ꯄ꯭ꯔꯖ ꯥꯉꯅ ꯊꯤꯡꯕ ꯋꯥꯏꯗ ꯍꯗꯦꯟꯁꯦ ꯕꯣꯟꯗꯤꯦ ꯄꯥꯛ ꯐꯪꯗꯦꯕꯀꯣ
ꯎꯝ
ꯃꯥꯅꯦ ꯍꯦꯛ ꯄꯣꯏ ꯄꯥꯏꯈꯤꯕꯁꯤ ꯅꯪꯒꯥꯏꯔꯒ ꯑꯣꯏꯒꯦꯔꯥ ꯑꯃ ꯇꯧꯔꯒ ꯑꯃ ꯄꯨꯁꯤꯜꯂꯦꯕ
ꯑꯩ ꯃꯥꯗꯤ ꯀꯅꯥꯅꯣ ꯔꯣꯅꯥꯜꯗꯣꯅ ꯀꯩꯅꯣ ꯃꯥꯗꯤ ꯁꯥꯅꯤ ꯍꯥꯏꯗꯨꯗꯤ ꯑꯦꯅꯤꯃꯦꯜꯅꯦꯅ ꯅꯝꯈꯥꯏꯔꯒ ꯃꯁꯥꯗꯣ ꯑꯗꯒꯤ ꯒꯣꯜꯁꯨ ꯀꯩꯅꯣ ꯃꯥꯟꯅꯈ꯭ꯔꯦ ꯍꯂꯥꯟꯅꯦ ꯃꯦꯁꯤꯅꯦ ꯕꯥꯄꯦꯅꯦ ꯇꯔꯦꯠ ꯄꯦꯔꯦꯟ ꯆꯥꯞ ꯃꯅꯒꯔꯦ ꯋꯥꯔꯜ ꯋꯥꯔꯜ ꯀꯞꯀꯤ ꯅꯩꯈꯥꯏꯅꯔꯅꯤ
ꯎꯝ ꯍꯣꯔꯦꯟꯗꯤ ꯕꯣꯟ ꯌꯦꯡꯉꯣꯏꯗ꯭ꯔꯣ ꯅꯪꯗꯤ
ꯍꯣꯔꯦꯟꯗꯤ ꯌꯦꯡꯗꯣꯏꯅꯤꯍꯦ ꯑꯩꯈꯣꯏ ꯀꯤꯡ ꯑꯩꯈꯣꯏ ꯀꯤꯡꯒꯤ ꯂꯩ ꯍꯣꯔꯦꯟꯗꯤ
ꯎꯝ ꯃꯨꯅꯥꯜꯗꯣꯒꯤ
ꯑꯥ
ꯏꯁꯄꯦꯟ ꯒꯄꯤꯅꯦ ꯇꯥꯔꯤꯁꯦ
ꯏꯁꯄꯦꯟꯒꯅꯤ ꯑꯗꯣ ꯈꯪꯗꯦ ꯑꯅꯤꯁꯦ ꯀꯅꯥ ꯀꯥꯗꯣꯏꯅꯣ ꯑꯃ
ꯃꯣꯏꯅꯤꯁꯦ ꯗꯥꯎꯗ ꯂꯩꯔꯦ
ꯍꯥꯏꯗꯤ ꯄ꯭ꯂꯦꯌꯥꯔꯁꯦ ꯌꯦꯡꯉꯨꯀꯥꯟꯗ ꯑꯗꯨꯝ ꯑꯃꯅ ꯑꯃꯗꯩ ꯍꯦꯟꯅꯕ ꯑꯝꯇ ꯅꯠꯇꯦꯕ ꯍꯣꯔꯦꯟꯁꯦ
ꯑꯝ
ꯑꯗꯣ ꯇꯥꯡꯉꯥꯏꯁꯤꯅ ꯍꯥꯏ ꯀꯥꯟꯗ ꯅꯗꯣ ꯄꯨꯀꯣꯜꯅꯗꯤꯄꯥ
ꯄꯣꯔꯇꯨꯒꯜꯅ ꯊꯣꯏꯕꯗꯤ ꯄꯥꯝꯃꯤ
ꯄꯥꯝꯃꯦꯗꯤ ꯑꯇꯩꯒꯤ ꯅꯠꯇꯕ ꯔꯣꯅꯥꯜꯗꯣꯁꯦ ꯑꯃꯨꯛꯇꯪ ꯋꯥꯔꯜ ꯀꯞꯁꯦ ꯑꯨꯛꯇꯪ ꯂꯧꯖꯔꯗꯤ ꯐꯩꯗꯅ ꯃꯥꯒꯤ ꯂꯧꯔꯛꯏꯕ ꯑꯦꯋꯥꯔꯠ ꯃꯌꯥꯝ ꯊꯝꯃꯛꯏꯕ ꯔꯦꯀꯣꯔꯠ ꯃꯌꯥꯝꯁꯤꯗ ꯂꯣꯏꯅ ꯊꯝꯕ ꯊꯝꯕ ꯌꯥꯕ ꯊꯝꯃꯦ ꯑꯗꯨꯒ ꯋꯥꯔꯜ ꯀꯞꯁꯦ ꯑꯝꯇ ꯂꯧꯗꯔꯤꯗꯅ ꯃꯃꯥꯡꯗꯗ ꯌꯨꯔꯣꯕꯨꯗꯤ ꯂꯧꯈ꯭ꯔꯦ ꯑꯗꯣ ꯍꯟꯗꯛ ꯋꯥꯔꯜ ꯀꯞꯁꯦ ꯑꯃꯨꯛꯇꯪ ꯂꯧꯍꯟꯅꯤꯡꯕ ꯍꯥꯏꯇꯥꯔꯦ
ꯃꯃꯥꯡꯒꯤ ꯌꯨꯔꯣ ꯁꯥꯟꯅꯕꯗꯣ ꯏꯁꯄꯦꯟꯒ ꯅꯠꯇ꯭ꯔꯣ ꯁꯥꯟꯅꯈꯤꯕꯗꯣ ꯐꯥꯏꯅꯦꯜꯗꯣ ꯍꯌꯦꯡ ꯑꯣꯏꯔꯝꯒꯅꯤ ꯐꯣꯠꯇꯨꯀꯥꯟꯅ ꯂꯧꯕꯤꯗꯅ
ꯎꯝ ꯑꯗꯨ ꯑꯣꯏꯔꯝꯃꯣꯏꯗ
ꯍꯣꯏ ꯕ꯭ꯔꯥꯖꯤꯜꯒꯤ ꯅꯣꯔꯋꯦꯒ ꯁꯥꯟꯅꯩꯗꯣ ꯃꯃꯥꯡꯊꯛꯇ ꯅꯣꯔꯋꯦꯒ ꯕ꯭ꯔꯖꯤꯜꯒ ꯁꯥꯟꯅꯕꯗ ꯕ꯭ꯔꯥꯖꯤꯜ ꯑꯝꯇ ꯀꯥꯗ꯭ꯔꯤ ꯀꯥꯗ꯭ꯔꯤꯕꯅꯦ ꯍꯥꯏꯕ ꯃꯣꯏ ꯈꯔ ꯆꯦꯛꯁꯤꯟꯅ ꯁꯥꯟꯅꯔꯝꯝꯕꯅꯤ ꯍꯣꯏ ꯗ꯭ꯔꯣ ꯆꯠꯄ ꯑꯅꯤꯔꯥ ꯅꯇ ꯀꯥꯗꯔꯤ ꯌꯥꯝꯅꯤꯕ ꯆꯟꯅ ꯅꯣꯦ ꯃꯉꯥꯡ ꯁꯥꯟꯅꯈꯤꯕꯗ
ꯎꯝ ꯅꯣꯏꯔꯁꯦ ꯑꯗꯨꯝ ꯐꯖꯔꯤꯅꯦꯀꯣ
ꯑꯝ
ꯑꯔꯥꯏꯕ ꯇꯤꯝꯗꯤ ꯑꯣꯏꯗꯦ ꯍꯦ ꯅꯣꯔꯋꯦꯁꯨ ꯀꯥꯏꯗꯒꯤ
ꯑꯗꯣ ꯅꯍꯥꯟ ꯀꯩꯅꯣꯒ ꯁꯥꯟꯅꯕꯩꯗꯨꯗꯤ ꯍꯂꯥꯟ ꯌꯥꯎꯗꯕ ꯈꯪꯗꯦ ꯐ꯭ꯔꯥꯟꯁꯀ ꯁꯥꯟꯅꯈꯤꯕꯗꯨꯗꯤ ꯊꯤꯑꯁꯦꯅ ꯐ꯭ꯔꯥꯟꯁꯅ ꯀꯩꯅꯣ ꯆꯟꯕꯗ ꯊꯔꯤ ꯊ꯭ꯔꯤ ꯋꯥꯟꯂ ꯑꯃ ꯐ꯭ꯔꯥꯟꯁꯀꯤ ꯗꯦꯝꯕꯦꯂꯦ ꯍꯥꯏꯕ ꯀꯩꯅꯣꯗꯨꯅ ꯑꯍꯨꯝ ꯆꯟꯕꯗ
ꯎꯝ ꯇꯦꯝ ꯄꯦꯂꯁꯦ ꯔꯀꯥꯗ ꯁ ꯁꯥꯟꯅꯔꯤꯕ ꯔꯦꯜꯗ ꯁꯥꯟꯅꯔꯤꯕ ꯈꯪꯗꯦꯅꯦ ꯍꯧꯖꯤꯛꯁꯦ
ꯔꯤꯌꯦꯜ ꯈꯪꯗꯦ ꯃꯥꯖꯦ
ꯍꯧꯖꯤꯛ ꯂꯩꯍꯧꯔꯤꯁꯦ ꯍꯥꯏ ꯍꯥꯏꯅ ꯕ꯭ꯔꯥꯖꯤꯜ ꯃꯄꯥꯟ ꯊꯣꯛꯈ꯭ꯔꯦ ꯅꯦꯗꯔꯂꯦꯟ ꯃꯄꯥꯟ ꯊꯣꯛꯈ꯭ꯔꯦ ꯖꯔꯃꯅꯤ ꯊꯣꯛꯈ꯭ꯔꯦ ꯔꯥꯒꯨ ꯊꯣꯛꯈ꯭ꯔꯦ
ꯀꯩꯅꯣꯒ ꯐ꯭ꯔꯥꯟꯁꯀ ꯃꯣꯔꯣꯀꯣꯒ ꯑꯃ ꯇꯥꯔꯦ ꯑꯗꯒꯤ ꯀꯣ ꯅꯣꯔꯋꯦꯒ ꯅꯣꯔꯋꯦꯒ ꯏꯪꯂꯦꯟꯒ ꯑꯃ ꯇꯥꯔꯦ ꯑꯗꯒꯤ ꯁꯤ ꯉꯁꯤ ꯄꯣꯔꯇꯨꯒꯥꯜꯒ ꯀꯅꯥ ꯄꯣꯔꯇꯨꯒꯥꯜꯒ ꯀꯩꯅꯣꯒ ꯇꯥꯔꯛꯄ ꯌꯥꯏ ꯌꯨ ꯑꯦꯁ ꯌꯨ ꯑꯦꯁ ꯑꯦꯒ ꯀꯅꯥ ꯑꯃ ꯁꯥꯟꯅꯕꯗꯨꯒ ꯇꯥꯔꯛꯄ ꯌꯥꯏ ꯄꯣꯔꯇꯨꯒꯥꯜ ꯆꯪꯉꯗꯤ ꯌꯨ ꯑꯦꯁ ꯑꯦ ꯆꯦꯒ ꯀꯅꯥꯅꯣ ꯂꯩꯕꯅꯦ ꯑꯗꯨꯒ ꯑꯗꯨ ꯀꯥꯔꯛꯄꯗꯣ ꯇꯥꯅꯤ
ꯌꯨ ꯑꯦꯁ ꯑꯦꯁꯨ ꯄꯣꯟ ꯌꯥꯝ ꯐꯖꯩ ꯍꯥꯏꯩꯅ ꯍꯟꯗꯛꯁ ꯑꯝꯇꯗꯤ ꯌꯦꯡꯗ꯭ꯔꯦ
ꯎꯝ ꯐꯗꯤꯦ ꯐꯖꯦ ꯉꯁꯤ ꯉꯁꯥꯏ ꯑꯌꯨꯛ ꯏꯪꯂꯦꯟꯒ ꯃꯦꯛꯁꯤꯀꯣꯒ ꯁꯥꯟꯅꯕꯩꯗꯨꯁꯨ ꯃꯦꯛꯁꯤꯀꯣꯅ ꯈꯔ ꯀꯩꯅ ꯇꯧ ꯃꯥꯜꯂꯦꯗꯣ ꯅꯗꯤ ꯀꯥꯒꯋꯦꯗꯟ
ꯉꯁꯥꯏ ꯑ ꯄꯨꯡ ꯀꯌꯥꯗ ꯉꯔꯥꯡ ꯑꯩꯅ ꯌꯦꯡꯉꯝꯕꯗꯨ ꯑ ꯑꯩꯅ ꯇꯨꯝꯃꯝꯗꯥꯏ ꯄꯨꯡ ꯃꯔꯤ ꯃꯈꯥꯏ ꯇꯥꯔꯦ ꯃꯣꯏ ꯄꯨꯡ ꯑꯍꯨꯝ ꯃꯈꯥꯏꯗꯗꯤ ꯄꯣꯜꯂꯨꯣꯏꯦꯕꯀꯣ
ꯑꯝ
ꯑ ꯇꯨꯝꯃꯗꯤ ꯄꯨꯡ ꯃꯔꯤ ꯃꯈꯥꯏꯅꯦ ꯇꯨꯝꯃꯦ ꯑꯗꯨ ꯉ ꯁꯥꯏꯌꯨꯒꯤ ꯄꯨꯡ ꯀꯌꯥꯗꯅꯣ ꯃꯦꯛꯁꯤꯀꯣꯒ ꯌꯅꯒꯁꯥꯟꯅꯩꯗꯦ
ꯄꯨꯡ ꯀꯌꯥꯗꯔꯣꯝ ꯑꯣꯏꯕꯅꯤꯅꯦ ꯅꯣꯡꯉꯥꯜꯂꯕꯅꯤꯅꯦ ꯃꯣꯏ ꯂꯣꯏꯕꯗꯣ
ꯑꯣ ꯅꯦꯛꯁꯤꯒꯥꯎꯁꯤ ꯂꯩꯍꯧꯔꯦꯕ
ꯀꯣꯅꯦꯔ
ꯏꯤꯗꯤ ꯀꯥꯟꯅꯥ ꯀ ꯅꯅ ꯀꯣꯁꯦ ꯃꯖꯥ ꯅꯣ ꯑꯁ
ꯈꯪꯅꯤ ꯍꯦꯔꯤ ꯀꯦꯟꯗꯤ ꯆꯟꯗꯕ ꯃꯥꯅꯤ ꯍꯥꯏꯗꯤ
ꯁꯤ ꯐꯖꯕ꯭ꯔꯥ ꯉꯍꯥꯟ ꯏꯪꯂꯦꯟꯒꯤ ꯀꯩ ꯂꯝꯃꯅꯣꯝ ꯁꯥꯟꯅꯕꯗꯣ ꯇꯔꯥꯒ ꯑꯣꯏꯒꯦꯔꯥ
ꯏꯪꯂꯒ ꯏꯪꯂ ꯀꯅꯥꯅ ꯁꯅꯗ
ꯀꯣꯡꯒꯣꯈ꯭ꯔꯣ ꯅ ꯄꯦꯔꯥ ꯀꯣꯏꯈ꯭ꯔꯣ ꯑꯃ ꯁꯅꯗꯅꯅꯥ
ꯑꯥ
ꯑꯦ ꯏꯪꯂꯦꯟꯒꯤ ꯑꯣꯁꯇ꯭ꯔꯦꯂꯤꯌꯥꯒ ꯁꯥꯔꯅꯕ ꯑꯗꯨ ꯕꯣꯟꯗꯣ ꯍꯦꯛꯇ ꯇꯛꯄ ꯌꯥꯕ ꯇꯛꯅꯔꯒ ꯌꯥꯔꯗ꯭ꯔꯀꯥꯟꯗ ꯀꯩꯅꯣꯅ ꯍꯔꯤ ꯀꯦꯅ ꯒꯣ ꯆꯜꯂꯤꯗꯅ
ꯑꯝ
ꯑꯗꯨꯒꯤ ꯍꯔꯤ ꯀꯅ ꯆꯝꯕ ꯀꯣꯜꯗꯣ ꯌꯥꯝ ꯊꯤꯅ ꯐꯖꯕꯅꯦꯍ
ꯃꯥꯔ ꯁꯨꯦ ꯁꯨꯦ ꯄ ꯊꯥꯏ ꯃꯥꯔꯦ ꯊꯥꯖ
ꯑꯗꯣ ꯒꯣ ꯆꯟꯕꯒꯤ ꯐꯖꯕ ꯍꯥꯏꯔꯗꯤ ꯍꯟꯗꯛꯀꯤ ꯇꯥꯡꯊꯣꯛꯏꯕ ꯇ꯭ꯋꯦꯟꯇꯤ ꯇ꯭ꯋꯦꯟꯇꯤ ꯁꯤꯛꯁꯀꯤ ꯋꯥꯔꯜ ꯀꯞꯁꯤꯒꯤ ꯑꯣꯏꯅ ꯑ ꯐꯖꯕ ꯒꯣꯜꯁꯦ ꯀꯅꯥꯅ ꯆꯜꯂꯦꯀꯥꯟꯗ
ꯅꯣꯡꯆꯠꯇꯒꯤ ꯆꯟꯕꯗꯨꯣ ꯄꯥꯛ ꯎꯗ꯭ꯔꯤꯅꯦ
ꯉꯔꯥꯡ ꯅꯍꯥꯟ ꯀꯩꯅꯣꯒ ꯁꯥꯟꯅꯕꯗꯣ ꯐꯖꯩ ꯑꯥꯔꯖꯦꯟꯇꯤꯅꯥꯒ ꯑꯃ ꯁꯥꯟꯅꯈꯤꯕꯗꯣ ꯑꯥꯔꯖꯦꯟꯇꯤꯅꯥ ꯀꯥꯈꯤꯕ ꯑꯃ ꯃꯣꯏꯀꯦ ꯕꯔꯅꯤ ꯍꯥꯏꯕ꯭ꯔꯥ ꯀꯩꯅꯣ
ꯑꯪꯦꯕꯇꯗꯤꯗ
ꯎꯝ ꯎꯝ ꯑꯗꯨ ꯑꯗꯨꯅ ꯑꯃꯅꯤꯅꯦꯀꯣ ꯃꯆꯥ ꯑꯃꯅ ꯊꯥꯔꯛꯄꯗꯣ ꯈꯔ ꯂ ꯈꯗꯤ ꯗꯤ ꯃꯄꯥꯟ ꯄꯨꯔꯥ ꯃꯄꯥꯟꯗꯤ ꯑꯗꯨꯗꯩ ꯊꯥꯔꯛꯄꯗꯣ ꯐꯖꯕꯅꯦ ꯑꯗꯨꯒ ꯣꯜꯁꯨ ꯆꯥꯡꯉ
ꯁꯦ ꯕꯥꯔꯤꯗꯣ ꯍꯦꯛ ꯂꯩꯍꯧꯋꯤꯗ ꯃꯣꯏꯗꯣ ꯍꯥꯏꯕꯗꯤ ꯃꯣꯏꯁꯨ ꯕꯣꯜꯇꯤ ꯊꯋꯥꯏ ꯌꯥꯎꯅ ꯃꯣꯏꯒꯤ ꯃꯤꯁꯤꯡꯗꯣ ꯂꯥ ꯃꯥꯥ ꯌꯧꯗꯦ ꯍꯥꯏꯅꯤꯡꯕꯒꯤꯩꯅꯣꯗꯨꯕꯣ
ꯌꯎꯗ
ꯑꯗꯨꯒ ꯣꯗꯤ ꯐꯠꯇꯗꯅꯠꯇ꯭ꯔꯥ
ꯎꯝ
ꯍꯣꯏ ꯇꯔꯦ